ꯍꯜꯂꯣ ꯇꯥꯕ꯭ꯔꯣ
ꯇꯥꯏꯌꯦ ꯅꯪ ꯇꯥꯔꯕꯣ
ꯆꯥꯗ꯭ꯔꯤꯌꯦ ꯅꯪꯗꯤ ꯆꯥꯔꯕꯣ ꯍꯥꯏꯁꯦ
ꯅꯠꯇꯦ ꯇꯥ ꯇꯥꯔꯕꯣ ꯍꯥꯏꯕ ꯌꯥꯝ ꯂꯥꯡꯕ꯭ꯔꯥ
ꯈꯔ ꯈꯔ ꯑꯗꯨꯝ ꯇꯧꯋꯦ
ꯈꯔ ꯂꯥꯡꯕ꯭ꯔꯥ ꯊꯣꯡ ꯊꯤꯡꯖꯤꯟꯒꯦ ꯑꯩꯈꯣꯏꯅꯦ ꯑꯩꯁꯦ ꯉꯁꯤꯁꯦ ꯏꯃꯥꯟꯅꯕꯤ ꯑꯃ ꯍꯣꯏꯗ ꯂꯥꯛꯑꯒꯅꯦ ꯌꯦꯟ ꯊꯣꯡꯕ ꯆꯥꯁꯦꯅ ꯂꯥꯛꯑꯦꯕ ꯃꯣꯏ ꯑꯉꯥꯡ ꯑꯃ ꯂꯩꯌꯦꯕ ꯃꯥꯗꯣ ꯑꯦꯛꯖꯥꯝ ꯍꯥꯏꯗꯣꯔꯛꯄꯗ ꯐꯥꯔꯁ ꯇꯥꯔꯛꯑꯦ ꯑꯗꯨꯏꯗꯨꯒꯤ ꯆꯥꯛ ꯆꯥꯁꯦꯅꯅꯦ ꯍꯥꯏꯕ ꯑꯗꯨꯏꯗꯨꯒꯤ ꯑꯩꯁꯦ ꯂꯥꯛꯑꯦꯕ ꯀꯣ ꯑꯗꯨꯗꯨꯒꯤꯅꯦ ꯑꯩꯈꯣꯏ ꯍꯧꯖꯤꯛ ꯏꯟꯖꯥꯡ ꯁꯦꯝꯃꯒ ꯌꯦꯟ ꯊꯣꯡꯕ ꯆꯥꯒꯦ ꯇꯧꯔꯤ ꯑꯩꯈꯣꯏꯗꯤ
ꯁꯦꯁ ꯑꯍꯥꯎꯕ ꯆꯥꯗꯣꯔꯦꯅꯦ ꯑꯗꯨꯗꯤ
ꯑꯍꯥꯎꯕ ꯆꯥꯗꯣꯏꯅꯦ ꯅꯣꯏꯗꯤ ꯀꯩ ꯆꯥꯗꯣꯏꯅꯣ ꯀꯩ ꯍꯤꯟꯖꯥꯡ ꯊꯣꯡꯉꯒꯦ
ꯑꯩꯁꯨ ꯀꯥꯡꯍꯧ ꯉꯧꯒꯦꯅ ꯀꯟꯅ ꯆꯅꯝ ꯈꯣ ꯇꯣꯛꯢ
ꯑꯣ ꯀꯩ ꯀꯥꯡꯍꯧ ꯇꯧꯗꯣꯏꯅꯣ
ꯃꯌꯥꯟ ꯃꯌꯥꯟꯅꯤꯗ ꯈꯥꯃꯦꯟꯅꯦ ꯍꯋꯥꯏ ꯑꯁꯥꯡꯕꯤꯅꯦ ꯑꯗꯨꯗꯒꯤ ꯆꯝꯐꯨꯠ ꯍꯋꯥꯏ ꯀꯩꯀꯩꯗꯣ ꯑꯗꯨ ꯂꯩꯕꯁꯤꯡꯗꯣ ꯄꯠꯁꯤꯜꯂꯛꯑꯦ ꯑꯗꯨꯝ ꯀꯨꯏꯅ ꯂꯩꯔꯛꯑꯗꯤ
ꯑꯁ ꯍꯥꯎꯕꯅꯦꯅ ꯅꯪ ꯉꯧꯕ ꯀꯥꯡꯍꯧ ꯗꯣ ꯑꯩꯁꯨ ꯆꯥꯅꯤꯡꯉꯤ ꯁꯧꯒ꯭ꯔꯤ ꯑꯃ ꯊꯣꯡꯉꯒ ꯀꯥꯡꯍꯧ ꯑꯃ ꯉꯧꯔꯒ ꯉꯧꯔꯒ ꯆꯥꯕꯗꯣ
ꯁꯧꯒꯔꯤꯁꯨ ꯂꯩꯌꯦ ꯁꯧꯒꯔꯤꯁꯤꯅ ꯀꯣꯟꯅ ꯊꯣꯡꯉꯒꯦ ꯍꯤꯟꯖꯥꯡ ꯈꯔꯁꯨ ꯂꯩꯌꯦꯅ
ꯑꯩꯒꯤ ꯃꯍꯤ ꯂꯥꯡꯕ ꯀꯨꯀꯔꯗ ꯀꯥꯝꯍꯟꯕ ꯁꯧꯕ꯭ꯔꯤꯗꯨ
ꯍꯣꯏ ꯅꯪꯒꯤ ꯀꯨꯀꯔꯗ ꯀꯥꯝꯕ ꯁꯧꯒ꯭ꯔꯤ ꯗꯨꯁꯨ ꯑꯩ ꯃꯤꯁ ꯇꯧꯋꯦꯀꯣ
ꯑꯗꯨꯝ ꯅꯩꯕꯅꯦꯀꯣ ꯑꯗꯨꯏꯗꯨꯁꯨ
ꯑꯪ ꯑꯗꯨꯝ ꯈꯔ ꯇꯧꯋꯦꯀꯣ
ꯑꯥ ꯈꯔ ꯇꯧꯋꯦ ꯃꯍꯤ ꯑꯗꯨꯝ ꯂꯥꯛꯉꯒ ꯅꯣꯡꯁꯨ
ꯑ ꯑꯗꯣꯝ ꯃꯊꯪꯗ ꯑꯩꯗꯤ ꯁꯎꯏ ꯊꯣꯡꯕꯗ ꯀꯥꯝꯊꯠꯂꯒꯅꯨꯀꯣ
ꯑꯩ ꯍꯩꯔꯅꯤ ꯃꯊꯪꯗꯗꯤ ꯁꯧꯒ꯭ꯔꯤ ꯇꯣꯡꯧꯕꯗ ꯀꯥꯝꯃꯒ ꯊꯣꯡꯉꯔꯣꯏ ꯑꯣꯏꯅ ꯁꯧꯍꯜꯂꯦ ꯑꯗꯨꯅ ꯀꯨꯏꯅ ꯁꯧꯍꯜꯂꯦꯗꯅ ꯑꯗꯨꯗꯨꯒ ꯁꯧꯔꯦ ꯍꯥꯏꯔ ꯀꯥꯟꯗ ꯃꯨꯜꯂꯝꯅꯤ ꯍꯥꯏꯔ ꯀꯥꯟꯗ ꯁꯧꯒꯔꯤꯁꯦ ꯆꯛ ꯍꯥꯞꯆꯜꯂꯅꯤꯗꯅ
ꯑꯗꯣ ꯉꯥꯛꯇꯪ ꯂꯣꯜꯂ ꯂꯣꯏꯔꯦ
ꯑꯗꯨꯅ ꯑꯗꯨꯒ ꯊꯨꯝ ꯑꯃꯨꯛ ꯍꯥꯞꯆꯤꯟꯗꯕ
ꯎꯝ ꯊꯨꯝꯃꯥꯟ ꯍꯥꯞꯄꯒ ꯊꯨꯝꯃꯥꯟ ꯍꯥꯞꯄ ꯁꯧꯍꯜꯂꯁꯨ ꯌꯥꯎꯗꯤ ꯌꯥꯏꯑꯕꯀꯣ
ꯑꯣ ꯑꯗꯨꯃꯥꯏꯅ ꯁꯨꯝ ꯍꯥꯟꯅ ꯍꯥꯞꯄꯒ ꯁꯧꯍꯜꯂꯁꯨ ꯌꯥꯕ꯭ꯔꯥ ꯑꯗꯣ ꯑꯩꯅ ꯅꯍꯥꯟꯈꯩ ꯊꯣꯡꯕ ꯍꯥꯏꯩꯗꯤꯅꯦ ꯊꯨꯝꯗꯣ ꯀꯣꯟꯅ ꯑꯣꯏꯅ ꯍꯥꯞꯄꯦ
ꯑꯩꯖ ꯍꯥꯟ ꯍꯥꯞꯄꯦ ꯑꯗꯨꯝ ꯑꯩꯖ ꯍꯥꯟ ꯍꯥꯞꯄꯦꯕ ꯑꯗꯨꯝ ꯍꯤꯟꯖꯥꯡ ꯑꯃ ꯃꯥꯒꯤ ꯁꯒ꯭ꯔꯤ ꯍꯥꯞꯇ꯭ꯔꯤꯉꯩꯒꯤ ꯃꯒꯤ ꯃꯍꯤ ꯁꯨꯍꯣꯟꯕꯗꯣ ꯑꯗꯨꯗ ꯑꯗꯨꯝ ꯍꯥꯏꯗꯤ ꯑꯗꯨꯗ ꯑꯗꯨꯝ ꯁꯧꯍꯜꯂꯦ ꯑꯗꯨꯒ ꯁꯧꯍꯜꯂꯒ
ꯔꯥꯁ ꯁꯧꯒ꯭ꯔꯤ ꯊꯣꯡꯕꯁꯨ ꯑꯗꯨꯝ ꯆꯥꯅꯤꯡꯉꯤ
ꯁꯒ꯭ꯔꯤꯁꯦ ꯍꯧꯖꯤꯛ ꯃꯥꯏ ꯃꯇꯝ ꯑꯣꯏꯕꯩ ꯍꯥꯎꯋꯦꯀꯣ
ꯌꯥꯝ ꯍꯥꯎꯋꯦ ꯑꯁꯦꯡꯕ ꯁꯧꯒ꯭ꯔꯤ ꯊꯣꯡꯕꯒ ꯂꯣꯏ ꯄꯛꯅꯕꯩ ꯇꯥꯏꯞ ꯇꯧꯗ꯭ꯔꯥ ꯁꯧꯒ꯭ꯔꯤ ꯊꯣꯡꯉꯒ ꯀꯩꯅꯣ ꯑꯃ ꯇꯧꯔꯒ ꯁꯧꯒ꯭ꯔꯤ ꯑꯃꯒ ꯃꯣꯔꯣꯛ ꯑꯃꯒ ꯃꯦꯠꯂꯁꯨ ꯍꯥꯎꯏꯤ ꯁꯧꯒ꯭ꯔꯤ ꯑꯃꯒ ꯀꯥꯡꯍꯧ ꯑꯃꯒ ꯇꯧꯔꯁꯨ ꯍꯥꯎꯏꯤ ꯁꯧꯒ꯭ꯔꯤ ꯑꯃꯥꯡ ꯀꯥ
ꯕꯣꯔꯥꯒꯒꯥ ꯍꯧꯔꯥ ꯆꯥꯏ.
ꯍꯥꯑꯣꯏ ꯕꯣꯔꯥꯗꯨꯁꯨ ꯍꯧꯔꯒ ꯆꯥꯁ ꯍꯥꯏꯔꯒ ꯍꯧꯖꯤꯛ ꯐꯥꯎꯕ ꯆꯥꯗꯦꯀꯣ
ꯎꯝ ꯑꯩꯈꯣꯏꯒꯤ ꯑꯩꯈꯣꯏꯅ ꯇꯧꯁꯦꯅ ꯍꯥꯏꯔꯤꯕ ꯃꯌꯥꯝꯁꯦ ꯌꯥꯝꯗꯤ ꯌꯥꯝꯃꯤꯅꯦꯍ
ꯌꯥꯝꯗꯤ ꯌꯥꯝꯃꯦ ꯑꯩꯅ ꯍꯟꯗꯛꯇꯤ ꯁꯣꯏꯗꯕꯤꯗ ꯀꯩꯅꯣꯗꯨꯕꯨꯗꯤ ꯄꯨꯔꯒ ꯂꯥꯛꯑꯅꯤ ꯏꯁꯣꯏ ꯁꯣꯏꯗꯕꯤꯗ
ꯑꯍꯣꯏ ꯍꯣꯏꯗꯕꯤꯗ ꯕꯨꯗꯤꯤ ꯄꯨꯔꯛꯎ
ꯄꯨꯔꯛꯑꯅꯤ ꯄꯨꯔꯛꯑꯅꯤ ꯑꯗꯨꯗ ꯑꯩꯅ ꯄꯨꯔꯛꯑꯅꯤ ꯍꯣꯏ ꯍꯥꯏ ꯅꯕꯤ ꯌꯥꯅꯕꯤ
ꯎꯝ
ꯑꯗꯣ ꯂꯣꯏꯈꯥꯏ ꯇꯧꯗꯕꯗꯤ ꯌꯥꯔꯣꯏ ꯑꯗꯣ ꯀꯩꯅꯣꯗꯤ ꯀꯩꯅꯣꯅꯦ ꯍꯧꯖꯤꯛ ꯀꯗꯣ ꯎꯝ ꯐꯨꯜ ꯅꯠꯇꯦꯕ ꯍꯥꯞꯅꯦꯕ
ꯍꯥꯥ
ꯍꯥꯞꯅꯦꯕ ꯍꯥꯞ
ꯍꯣꯏꯅꯦ ꯏꯁ ꯌꯥꯔꯤꯕꯦꯝꯃ ꯅꯪ ꯏꯁ ꯅꯪ ꯉꯝꯒꯗ꯭ꯔꯥ ꯍꯥꯏꯁꯦ
ꯑꯗꯨ ꯑꯩꯅ ꯍꯥꯠꯇꯣ ꯉꯝꯒꯗ꯭ꯔꯥ ꯁꯤꯅꯤ ꯑꯩꯅ ꯍꯥꯏꯁꯦ
ꯑꯩꯒꯤ ꯀꯩꯅꯣꯃꯅꯦ ꯑꯩꯒꯤ ꯂꯩꯃꯤꯟꯅꯕꯤꯁꯤꯅ ꯑꯩ ꯍꯨꯟꯗꯣꯛꯅꯔꯤꯕ ꯃꯅꯥꯪꯒ ꯋꯥꯔꯤꯁꯤꯟꯅꯕꯒꯤ ꯅꯍꯥꯟ ꯅꯣꯡꯅꯔꯤꯕ
ꯎ ꯂꯩꯃꯤꯟꯅꯕꯤꯗꯨꯕꯨ ꯅꯨꯡꯉꯥꯏꯔꯤꯕ꯭ꯔꯣ ꯅꯨꯡꯉꯥꯏꯔꯤ ꯍꯥꯏꯕ꯭ꯔꯣ
ꯃꯥ ꯀꯟꯅ ꯅꯨꯡꯉꯥꯏꯔꯤꯌꯦ ꯃꯥ ꯍꯧꯖꯤꯛ ꯑꯩ ꯋꯥ ꯈꯥꯏꯔꯒ ꯑꯩꯒꯤ ꯑꯩꯅ ꯇꯧꯔꯤꯕꯁꯦ ꯃꯥꯅ ꯃꯤꯉꯣꯟꯗ ꯋꯥꯔꯤ ꯂꯤꯔꯒ ꯈ ꯑꯩꯕꯨꯃꯟ
ꯁꯦ ꯌꯥꯝꯅ
ꯎꯝ ꯃꯅꯦ ꯑꯉ ꯀꯣ ꯑꯩꯒꯤꯁꯦ ꯗꯨꯛꯗꯥ ꯗꯨꯛꯗꯥ ꯇꯥꯗꯅꯕ ꯑꯃꯨꯛ ꯂꯧꯧꯒꯦ
ꯑꯥ ꯇꯧꯔꯣ ꯇꯧꯔꯣ ꯇꯥꯗꯅꯕ ꯇꯧ ꯑꯩꯈꯣꯏꯒꯤꯅꯦ ꯐꯥꯔꯁ ꯇꯥꯕ ꯑꯉꯥꯡꯁꯦ ꯃꯥꯁꯦ ꯁꯥꯎꯔꯤꯕ ꯍꯧꯖꯤꯛ ꯁꯦ ꯃꯣꯏ ꯆꯤꯆꯦ ꯑꯃ ꯂ ꯍꯥꯏ ꯆꯠꯈꯤꯕꯗꯒꯤꯩ ꯃꯥꯁꯤꯦ ꯁꯥꯎꯔꯒ ꯍꯧꯖꯤꯛ ꯂꯩꯔꯤꯑꯕ ꯁꯤꯁꯦ ꯑꯗꯨ ꯀꯧꯗ꯭ꯔꯗꯤ
ꯑꯟ
ꯍꯧꯖꯤꯛ ꯁꯥꯎꯔꯈꯣꯏ ꯆꯦꯟ ꯆꯦꯜꯂꯤ
ꯎ ꯅ ꯌꯦꯗꯣ ꯕꯣꯣꯏꯂꯔ ꯊ ꯍꯣꯡꯗꯔ ꯀꯣꯏꯔꯔꯛ
ꯕꯣꯏꯂꯔꯅꯤꯗ ꯂꯩꯔꯒ ꯊꯣꯡꯗꯣꯏꯕ
ꯎꯝ
ꯁꯨꯝ ꯑꯉꯥꯡ ꯍꯔꯥꯎꯅꯕꯅꯦꯕ ꯍꯥꯏꯗꯤ ꯑꯉꯥꯡꯗꯤ ꯍꯔꯥꯎꯋꯤꯗꯅ ꯐꯥꯔꯁ ꯇꯥꯔꯒ ꯀꯩꯅꯣꯒ ꯄꯤꯖꯩꯒ ꯍꯥꯏꯔꯗꯤ ꯃꯇꯨꯡꯗꯁꯨ ꯁꯨꯝ ꯑꯉꯥꯡꯅꯤꯅ ꯃꯣꯏꯗꯤ ꯍꯔꯥꯎꯖꯗꯣꯏꯅꯤꯗꯅ
ꯑꯉꯥꯡ ꯍꯥꯏꯁꯦ ꯀ꯭ꯂꯥꯁ ꯀ꯭ꯂꯥꯁ ꯀꯌꯥ ꯀꯥꯕ ꯑꯉꯥꯡꯅꯣ
ꯅꯠꯇꯦꯃꯤ ꯀꯦꯖꯤ ꯋꯥꯟ ꯅꯔꯁꯔꯤ ꯀꯥꯕꯅꯦ ꯀꯦꯖꯤ ꯋꯥꯟ ꯅꯠꯇꯦ ꯅꯔꯁꯔꯤ ꯀꯥꯕ ꯑꯉꯥꯡ ꯃꯆꯥ ꯕꯦꯕꯤ ꯕꯦꯕꯤ ꯀ꯭ꯂꯥꯁꯀꯤ ꯑꯉꯥꯡꯅꯦꯃꯤ ꯍꯟꯗꯛ ꯈꯛꯇ ꯀꯥꯕꯗ ꯉꯥꯏꯔꯤꯕ ꯁ꯭ꯀꯨꯜꯗꯣ ꯃꯣꯏ ꯑꯦꯛꯖꯥꯝ ꯐꯥꯏꯅꯦꯜ ꯑꯦꯛꯖꯥꯝ ꯍꯥꯏꯗꯣꯔꯛꯄꯗ ꯐꯥꯔ ꯏꯁꯇꯥꯔ ꯑꯦꯃꯁꯤ ꯍꯣꯏ ꯑꯉꯥꯡꯒꯤ ꯕꯤꯠꯇ ꯅꯍꯥꯟꯒꯤ ꯕꯤꯠꯇ ꯑꯩꯈꯣꯏ ꯑꯍꯟ ꯑꯩꯈꯣꯏꯁꯤꯁꯨ ꯆꯥ ꯍꯕꯒ ꯅꯨꯕꯤꯠ ꯑꯃ ꯃꯑꯣꯡ ꯑꯃ ꯇꯧꯕ ꯑꯃ
ꯎꯝ ꯀꯥꯏ ꯂꯩꯗ ꯀꯥꯏꯗꯦꯗ ꯇꯥꯍꯧꯒꯗꯕꯅꯤ ꯀꯩꯅꯣ ꯑꯩꯈꯣꯏꯁꯨ ꯌꯥꯝ ꯆꯥꯏꯌꯦꯕ ꯑꯩꯈꯣꯏꯁꯨ
ꯑꯉꯥꯡ ꯑꯣꯏꯅꯤꯡꯗ꯭ꯔꯣ
ꯑꯩꯈꯣꯏꯁꯨ ꯑꯩꯈꯣꯏ ꯇꯥꯃꯣ ꯃꯆꯥ ꯂꯩꯌꯦꯕꯀꯣ
ꯑꯣ
ꯑꯣ ꯇꯥꯃꯣ ꯃꯆꯥ ꯅꯨꯄꯥ ꯑꯃꯒ ꯅꯨꯄꯤ ꯑꯃꯒ ꯂꯩꯕꯗꯣ ꯍꯥꯏꯗꯤ ꯃꯣꯏꯒꯤ ꯑꯦꯛꯖꯥꯝꯗ ꯂꯥꯏꯔꯤꯛꯁꯦ ꯈꯔ ꯑꯗꯣ ꯃꯥꯛꯛꯁꯦ ꯋꯥꯡꯉ ꯍꯟꯗꯛ ꯃꯥꯛ ꯋꯥꯡꯉꯥꯏ ꯇ ꯌꯦꯟ ꯊꯣꯡꯗꯣꯏꯅꯤ ꯗꯨꯂꯨ ꯇꯧꯗꯣꯏꯅꯤꯗꯥ ꯇꯧꯗꯣꯏꯅꯤ ꯍꯥꯏꯔꯒꯗꯤ ꯑꯗꯨꯝ ꯇꯧꯋꯦꯕ ꯑꯩꯈꯣꯏꯁꯨ
ꯍꯣꯏ ꯃꯣꯏꯁꯨ ꯍꯔꯥꯎꯖꯕꯗꯣ ꯍꯦꯟꯅ
ꯎꯝ ꯑꯗꯨ ꯃꯣꯏꯒꯤ ꯄꯥꯁ ꯇꯧꯔꯛꯄ ꯌꯦꯟ ꯊꯣꯡꯉꯤꯅꯤ ꯈꯣꯠꯂꯤꯅꯤ ꯀꯥꯏ ꯍꯥꯏꯗꯤ ꯁ ꯃꯣꯏꯁꯨ ꯕꯤꯂꯛꯗꯅ
ꯑꯗꯨꯗꯣ ꯑꯩꯒꯤꯗꯤꯅꯦ ꯉꯁꯥ ꯍꯥꯏꯁꯤ ꯋꯥꯔꯤ ꯁꯥꯟꯅꯩꯌꯦꯕ ꯉꯁꯥꯏꯁꯨ ꯑꯗꯨꯗꯨꯒꯅꯦ ꯃꯊꯟꯇ ꯇꯠ ꯈꯤꯕꯕꯤ ꯑꯃ ꯀꯟꯅ ꯇꯧꯋꯦ ꯍꯥꯏꯕ ꯉꯁꯥꯏ ꯑꯩꯅ ꯐꯣꯟ ꯇꯧꯔꯛꯀꯦꯅ ꯈꯜꯂꯝꯕꯅꯦꯕ ꯅꯪꯉꯣꯟꯗꯁꯨ ꯑꯗꯣ ꯉꯔꯥꯡ ꯅꯨꯡꯗꯥꯡꯗꯨꯁꯨ ꯐꯣꯟ ꯋꯥꯔꯤ ꯁꯟꯅꯔꯝꯃꯒ ꯑꯃꯨꯛꯀꯅꯨꯡ ꯏꯃꯥꯟꯅꯕꯤ ꯑꯃꯒ ꯁꯥꯟꯅꯒꯦꯅ ꯑꯩꯅ ꯊꯝꯒꯤ ꯠꯇ꯭ꯔ ꯑꯗꯨ ꯍꯥꯟꯅ ꯀꯥꯟꯗꯁꯨ ꯃꯔꯛꯁꯤꯗ ꯇꯠꯈ꯭ꯔꯦꯕ ꯑꯗꯨ ꯅꯠ ꯌꯥꯝ ꯅꯨꯡꯉꯥꯏꯇꯕꯗꯨꯒꯤ ꯑꯗꯨꯝ ꯁꯥꯟꯅ ꯁꯥꯟꯅꯔꯒ ꯑꯗꯨꯝ ꯗꯤꯁꯀꯅꯦꯛ ꯗꯤꯁꯀꯅꯦꯛ ꯇꯧꯔꯒ ꯃꯥꯡꯕꯗꯣ ꯄꯥꯝꯃꯨꯏꯅꯗꯅꯦ ꯑꯩꯅ ꯇꯧꯔꯛꯇꯕꯅꯤ ꯅꯠꯇ꯭ꯔꯗꯤ ꯑꯗꯨꯝ ꯉꯁꯥꯏꯁꯨ ꯍꯥꯡꯕꯅꯦꯕ ꯑꯩꯁꯦ ꯑꯗꯨ ꯃꯔꯛꯇ ꯌꯥꯗꯕ ꯑꯗꯨꯗꯨꯒꯤ ꯇꯨꯈ꯭ꯔꯤꯅꯦ
ꯏꯣ ꯅꯦꯠꯇꯣ ꯐꯁꯅ ꯇꯧꯑꯣ ꯎ ꯀꯅꯦꯛ ꯇꯧꯗꯣꯏ ꯅꯨꯡꯉꯥꯏꯗꯦꯗꯅ
ꯑꯣ ꯀꯩ ꯍꯥꯏꯕ
ꯗꯤꯁꯀꯅꯦꯛ ꯇꯧꯕꯗꯣ ꯍꯥꯏꯗꯤ ꯉꯥꯡꯈꯩ ꯉꯥꯡꯉꯒ ꯐꯥꯔꯞ ꯀꯥꯟꯗ ꯗꯤꯁꯀꯅꯦꯛ ꯇꯧꯕꯗꯣ ꯉꯔꯥꯡꯁꯨ ꯇꯧꯋꯤꯗꯅ
ꯑ ꯄꯥꯝꯃꯣꯏ ꯍꯥꯏꯕ ꯑꯉꯥꯡꯈꯩ ꯉꯥꯡꯉꯒ ꯗꯤꯁꯀꯅꯦꯛ ꯇꯧꯈꯤꯕꯗꯨ ꯑꯗꯨ ꯃꯔꯛꯇ
ꯑꯗꯨ ꯅꯨꯡꯉꯥꯏꯇꯦꯗꯅ ꯑꯗꯨꯅ
ꯍꯣꯏ ꯐꯖꯅ ꯍꯥꯏꯗꯤ ꯅꯦꯠꯇ ꯌꯥꯔ ꯀꯥꯟꯅꯗ ꯇꯧꯁꯦ
ꯍꯣꯏ ꯍꯣꯏ ꯃꯤ ꯊꯋꯥꯏ ꯌꯥꯝ ꯁꯥꯟꯅꯖꯔꯤꯅꯤꯗ ꯋꯥꯔꯤꯗꯣ ꯋꯥꯔꯤꯗꯣ ꯑꯔꯈꯩ ꯄꯨꯊꯣꯛꯑꯒ ꯁꯥꯟꯅꯔꯕꯅꯦ ꯍꯥꯏꯕ ꯑꯗꯨꯏꯗꯨꯒꯕ ꯌꯥꯈꯤꯗ꯭ꯔꯤꯌꯦ ꯑꯩꯈꯣꯏꯗꯤ ꯍꯧꯖꯤꯛ ꯌꯦꯟ ꯊꯣꯡꯗꯣꯏꯁꯤ ꯆꯦ ꯃꯩ
ꯑꯗꯨꯗꯤ ꯍꯥꯎꯅꯤꯅꯦ ꯁꯥꯕ ꯎꯏ ꯎꯏ ꯂꯥꯎꯔ ꯍꯥꯏꯗꯤ ꯃꯌꯦꯛ ꯊꯪꯕꯕꯁꯤꯅ ꯃꯍꯥꯎ ꯑꯃ ꯍꯦꯜꯂꯤꯀꯣ
ꯀꯩꯒꯤꯅꯣ ꯈꯪꯗꯦ ꯁꯨꯃꯥꯏꯅ ꯇꯧꯔꯒ ꯃꯩꯗ ꯊꯣꯡꯕꯒꯤ ꯃꯍꯥꯎꯁꯦ ꯑꯗꯨ ꯈꯥꯡ ꯑꯃꯨꯕꯗ ꯊꯣꯡꯉꯁꯨꯅꯦ ꯌꯥꯝ ꯍꯥꯎꯋꯦ ꯍꯥꯏꯕ ꯍꯥꯎ ꯅꯥꯠꯔꯥ
ꯍꯥꯎꯋꯦ ꯈꯥꯡ ꯑꯃꯝꯨꯕꯒ ꯃꯩꯗ ꯊꯣꯡꯕꯒꯁꯤꯅ ꯑꯃꯨꯛ ꯀꯇ ꯍꯥꯎꯕ ꯍꯦꯜꯂꯦ
ꯑꯗꯨꯒ ꯈꯥꯡ ꯑꯃꯨꯕꯗ ꯊꯣꯡꯉꯦꯗꯅ ꯑꯗꯨꯗꯨ ꯂꯥꯗ ꯊꯥꯔꯒ ꯆꯥꯕ ꯑꯗꯨ ꯍꯤ ꯃꯥꯍꯥꯎꯗꯨꯗꯤ ꯏꯁ ꯂꯩꯇ꯭ꯦꯍꯦ
ꯑꯗꯨꯗꯤ ꯂꯩꯇ꯭ꯔꯕꯤꯅꯦ ꯂꯩꯇ꯭ꯔꯕꯤꯅꯤ ꯃꯥꯅꯦ ꯂꯩꯇ꯭ꯔꯕꯤꯅꯤꯌ
ꯍꯝ ꯍꯝ
ꯑꯗꯣ ꯑꯁꯦꯡꯕꯩꯩꯅ ꯃꯩ ꯈꯥꯡ ꯑꯍꯩꯕꯗ ꯊꯣꯡꯕ ꯃꯩꯗ ꯆꯤꯡꯗ ꯊꯣꯡꯕ ꯄꯣꯠꯁꯤꯅ ꯍꯥꯎꯕ ꯍꯦꯜꯂꯦ ꯃꯍꯥꯎꯁꯦ
ꯑꯗꯨ ꯀꯩꯅꯣꯗꯨꯅ ꯍꯦꯟꯅ ꯍꯥꯎꯖꯔꯤꯗꯨꯕ
ꯈꯪꯗꯦ ꯍꯥꯏꯗꯤ ꯄꯕꯣꯠ ꯇꯣ ꯃꯈꯣꯏꯁꯤꯅ ꯄꯕꯕ ꯑꯄꯥꯕ ꯀꯣꯟꯗꯤ ꯑꯣꯏꯗꯣꯏꯅꯤꯅ ꯑꯩꯈꯣꯏꯅ ꯊꯣꯡꯉꯤꯁꯦ
ꯑꯣꯏꯗꯣꯏꯅꯦ
ꯑꯗꯨꯗꯨꯅ ꯍꯥꯏꯗꯤ ꯑꯊꯥꯕꯗ ꯒꯨꯝꯕ
ꯍꯣꯏ ꯑꯗꯨꯒ ꯀꯨꯏꯅꯁꯨ ꯁꯨꯝ ꯇꯧꯕꯗꯣ ꯑꯗꯨꯒꯤꯁꯨ ꯁꯤ ꯑꯣꯏꯔꯝꯕ ꯌꯥꯏ
ꯌꯥ ꯪꯗꯦ ꯃꯔꯝ ꯌꯥꯝ ꯂꯩꯖꯔꯃꯟꯁꯦ
ꯍꯣꯏ ꯂꯩꯔꯝꯒꯅꯤꯅ ꯑꯩꯈꯣꯏꯗꯤ ꯈꯪꯗꯕꯅꯤꯅ ꯑꯗꯨꯝ ꯏꯇꯇ ꯆꯥꯁꯤꯟꯕꯃꯥꯏꯅ ꯇꯧꯁꯤꯜꯂꯁꯤ
ꯅꯤ ꯆꯥꯏ ꯑꯗꯨꯇ꯭ꯔ
ꯑꯪ ꯑꯗꯨꯗꯤ ꯍꯥꯎꯗꯦ ꯍ ꯑꯩꯈꯣꯏꯗꯤ ꯍꯥꯎꯕ ꯍꯥꯎꯔꯗꯤ ꯌꯥꯔꯦ ꯍꯥꯏꯕꯒꯤ ꯋꯥꯈꯜ ꯈꯜꯂꯝ ꯃꯗ
ꯃꯥꯅꯤ
ꯎ ꯎ ꯑ ꯑꯗꯣ ꯑꯣꯛꯇꯣ ꯑꯣꯛꯁꯨꯅꯦ ꯑꯃ ꯃꯣꯏꯒꯤ ꯊꯣꯡꯅꯕꯤ ꯆ ꯀꯨꯗꯣ ꯑꯗꯨꯗ ꯊꯣꯡꯕꯅ ꯌꯥꯝ ꯍꯥꯎꯕꯅꯤ ꯍꯥꯏꯕ
ꯍꯥꯎꯋꯦ ꯃꯣꯏꯒꯤ ꯑꯣꯛ ꯆꯐꯨꯗ ꯊꯣꯡꯉꯒꯗꯤꯅꯦ ꯑꯣꯛ ꯇꯣ ꯂꯧꯊꯣꯛꯄ ꯀꯩꯀꯩꯗꯣ ꯈꯔ ꯐꯩ ꯍꯥꯏꯕ
ꯍꯣꯏ ꯑꯗꯨ ꯑꯩꯅ ꯌꯨꯝꯗ ꯊꯣꯡꯒ ꯌꯕ ꯆꯥꯖꯗ꯭ꯔꯤ ꯑꯗꯨꯏꯗꯣ ꯆꯥꯖꯔꯕꯣ
ꯇꯥꯖꯕꯤ ꯌꯥꯏꯁꯨ ꯑꯗꯨꯗꯤ ꯍꯥꯏꯗꯤ ꯆꯐꯨꯗꯣ ꯂꯩꯇꯦꯕ ꯑꯗꯨꯒ ꯑꯃ ꯌꯣꯟꯕꯗꯣ ꯃꯤꯒꯤ
ꯑ ꯌꯧꯣꯟꯕꯗꯣ ꯕꯤ ꯄꯣꯛꯣꯛꯇꯣ
ꯑꯥ ꯅꯨꯡꯕꯤ ꯄꯣꯛꯇꯣ ꯑꯗꯨꯗꯤ ꯆꯥꯎꯥꯎꯔꯦ
ꯑꯩꯁꯨ ꯑꯗꯨꯗꯤ ꯆꯥꯔꯦ ꯑꯗꯨꯗꯨꯒ ꯀꯩꯅꯣꯗꯨꯗꯤ ꯆꯥꯗ꯭ꯔꯤꯕ ꯏꯁꯥꯅ ꯇꯧꯖꯔꯒ ꯆꯥꯕꯨꯗꯤ ꯆꯥꯗ꯭ꯔꯦ
ꯑꯩꯗꯤ ꯏꯟꯁꯥꯡ ꯏꯁꯥꯅ ꯍꯥꯏꯗꯤ ꯌꯨꯝꯗꯒ ꯃꯣꯏꯒꯤ ꯒ꯭ꯌꯥꯁꯇꯒ ꯊꯣꯡꯉꯒ ꯆꯥꯗ ꯆꯥꯗꯦ ꯑꯗꯨꯒꯤ ꯃꯣꯏꯒꯤꯗꯨꯗ ꯆꯠꯂꯒꯗꯤ ꯆꯥꯔꯧꯔꯦꯕ ꯑꯗꯨꯗꯣ ꯍꯥꯎꯇ꯭ꯔꯥ
ꯍꯥꯎꯋꯦ ꯍꯥꯎꯋꯦ ꯑꯗꯨꯗꯣ ꯃꯌꯥꯝꯁꯨ ꯊꯣꯡꯉꯤꯀꯣ ꯑꯗꯨꯝ ꯌꯥꯝꯗ꯭ꯔꯥ ꯆꯥꯕ ꯀꯩꯁꯨꯝ ꯍꯥꯏꯗꯤ ꯀꯣꯟꯅꯩꯌꯦꯕ ꯃꯌꯥꯝ ꯑꯣꯏ ꯇꯦꯕ
ꯑꯗꯨꯒ ꯑꯣꯛꯇꯨꯁꯨ ꯑꯣꯛꯇꯨꯁꯨ ꯍꯥꯏꯗꯤ ꯆꯥꯕꯗꯃꯟ ꯂꯦꯛꯊꯣꯛ ꯈꯣꯠꯇꯣꯛꯄꯤꯗꯧꯕꯗꯤꯦ ꯇꯧꯗꯦꯀꯣ
ꯃꯥꯏ ꯃꯍꯥꯎꯗꯣꯃ ꯑꯇꯩꯒ ꯃꯥꯟꯅꯗꯕꯩ ꯍꯥꯎꯕꯒꯤ ꯃꯑꯣꯡ ꯑꯃ ꯇꯧꯋꯦ
ꯑꯩꯈꯣꯏꯅ ꯌꯦꯟꯁꯨ ꯆꯥꯏꯌꯦꯕ ꯌꯦꯟꯒꯤ ꯅꯨꯡꯕꯤꯁꯨ ꯆꯥꯏꯑꯕ ꯀꯩꯅꯣꯒꯤꯗ ꯀꯣꯏꯂꯔꯗ ꯑꯗꯣ ꯀꯩ ꯍꯥꯏꯅꯤ ꯌꯦꯟꯗꯨꯗꯤ ꯀꯩꯁꯨ ꯑꯗꯨꯝ ꯑꯩꯈꯣꯏꯒꯤ ꯈꯥꯡ ꯑꯃꯨꯕꯗ ꯊꯣꯡꯕꯒ ꯉꯧꯔ ꯆꯥꯕꯗ ꯑꯗꯨꯅ ꯃꯍꯥꯎ ꯍꯦꯜꯂꯦꯕ
ꯑꯣ ꯃꯣꯏ ꯑꯗꯨ ꯑꯗꯨꯅꯅꯦ ꯃꯣꯏꯒꯤ ꯄꯣꯛꯀꯤ ꯑ ꯊꯥꯎ ꯑꯃ ꯂꯩꯕꯩꯅꯦ ꯅꯨꯡꯕꯤ ꯄꯣꯛꯑꯅ ꯀꯧꯔꯤꯗꯣ
ꯎ ꯑꯗꯨꯒ ꯍꯥꯏꯗꯤ ꯌꯦꯟꯗꯨꯗꯤ ꯀꯩꯁꯨ ꯑꯗꯨꯝ ꯁꯣꯡꯉꯒ ꯆꯥꯔꯤꯕ ꯍꯥꯏꯗꯨꯅꯦꯕ
ꯃꯥꯅꯦ ꯃꯥꯅꯦ
ꯌꯦ ꯌꯦꯟꯒꯤꯗꯨꯗꯤ ꯑꯩꯈꯣꯏꯅ ꯌꯨꯝꯗ ꯊꯣꯡꯗꯔꯒ ꯆꯥꯕꯁꯤꯅ ꯈ꯭ꯋꯥꯏ ꯍꯥꯎꯋꯤꯀꯣ ꯈ꯭ꯏ ꯕꯦꯁꯅ ꯌꯦꯟꯒꯤꯗꯤ
ꯊꯣꯡꯖꯔꯒ ꯆꯥꯕ ꯑꯩꯈꯣꯏꯅ ꯍꯧꯍꯧ ꯇꯧꯔꯒ ꯑꯗꯣ ꯑꯩꯁꯨ ꯊꯝꯃꯒꯦ ꯎꯝ
ꯑꯗꯨꯃ ꯈꯪ